ꯑꯣ
ꯍꯧꯒꯠꯈ꯭ꯔꯕꯣ꯫
ꯍꯣꯏ ꯍꯧꯒꯠꯈ꯭ꯔꯦ ꯅꯪꯗꯤ꯫
ꯍꯧꯖꯤꯛꯅ ꯍꯧꯒꯠꯂꯒ ꯂꯩꯌꯦ꯫
ꯑꯠꯁꯥ ꯑꯣꯏ ꯑꯩꯈꯣꯏꯗꯤ ꯉꯁꯥꯏ ꯍꯧꯒꯠꯂ ꯂꯩꯈ꯭ꯔꯦ
ꯍꯦ ꯍꯦ ꯆꯥꯛ ꯆꯥꯕ ꯂꯣꯏꯈ꯭ꯔꯕ꯭ꯔꯣ
ꯍꯣꯏ ꯂꯣꯏꯈ꯭ꯔꯦ ꯅꯣꯏꯗꯤ
ꯊꯣꯡꯗ꯭ꯔꯤꯌꯦ
ꯑꯣ ꯍꯣ ꯍꯧꯒꯠ ꯆꯔꯣ ꯆꯔꯣ
ꯍꯣꯏ ꯍꯧꯖꯤꯛꯅ ꯊꯣꯡꯒꯦ ꯇꯧꯋꯦ ꯀꯔꯤ ꯏꯟꯁꯥꯡꯅ ꯆꯥꯕ꯭ꯔꯣ
ꯑꯈꯣꯏꯗꯤ ꯎꯠ ꯑ ꯎꯠꯇꯤꯒ ꯕꯦꯝꯕꯨꯁꯨꯠꯀ ꯆꯥꯏꯌꯦ
ꯑꯦ ꯑꯍꯥꯎꯕ ꯑꯦꯟꯁꯥꯡꯅꯤ ꯑꯩꯈꯣꯏꯗꯤ ꯐꯪꯗꯦ ꯕꯦꯝꯕꯨꯁꯨꯠꯗꯣ
ꯑꯆꯥ ꯀ꯭ꯔꯤꯒꯤꯔꯣ
ꯃꯄꯥꯟꯗ ꯂꯩꯕꯒꯤꯀꯣ ꯑꯥ ꯃꯄꯥꯟꯗ ꯂꯩꯕꯒꯤ ꯍꯣꯏ
ꯑ
ꯉꯁꯤꯗꯤ ꯀ꯭ꯔꯤ ꯇꯧꯒꯦꯔꯥ ꯌꯨꯝꯗ ꯂꯩꯔꯒ ꯅꯠꯇ꯭ꯔꯒ ꯀꯣꯏꯒꯦꯔꯥ
ꯌꯨꯝꯗ ꯑꯗꯨꯝ ꯂꯩꯅꯤꯗ ꯅꯨꯡꯁꯥ ꯁꯥꯃꯟꯕꯒꯤ ꯀꯣꯏꯅ ꯉꯥꯏꯁꯨ ꯇꯜꯂꯦ
ꯑꯥꯑꯣ ꯍꯣꯏ ꯅꯨꯡꯁꯥ ꯁꯥꯕ ꯃꯇꯝꯗꯤꯀꯣ ꯑꯩꯗꯤ ꯉꯁꯤ ꯆꯥꯛ ꯑꯦꯟꯁꯥꯡ ꯊꯣꯡꯕ ꯂꯣꯏꯔꯒꯥꯑ ꯃꯄꯥꯟ ꯊꯣꯛꯀꯦ ꯉꯁꯤꯗꯤ
ꯑꯠꯁꯥ ꯀꯣꯏꯅ ꯉꯥꯏꯔꯣ
ꯊꯕꯛ ꯂꯩꯕꯥ ꯑꯩꯒꯤ
ꯑꯣ ꯑꯣ ꯑꯠꯁꯥꯁꯥ ꯐꯩ ꯐꯩ ꯅꯣꯏꯔꯣꯝꯗꯤ ꯅꯨꯡꯁꯥ ꯌꯥꯝ ꯁꯥꯕ꯭ꯔꯣ
ꯅꯨꯡꯁꯥ ꯌꯥꯝꯑꯝ ꯁꯥꯏ ꯑꯩꯈꯣꯏꯗꯗꯤ ꯅꯣꯡ ꯆꯨꯗꯦ ꯑꯩꯈꯣꯏꯔꯣꯝꯗ ꯌꯥꯝ ꯇꯟꯕꯅꯦ ꯍꯣꯏ
ꯎꯪ ꯎꯝ
ꯑꯈꯣꯏꯗꯗꯤ
ꯑꯩꯈꯣꯏꯗꯤ ꯅꯣꯡ ꯆꯨꯕꯒꯨꯝ- ꯆꯨꯗꯕꯒꯨꯝ ꯇꯧꯋꯦ
ꯑꯥꯑꯣ
ꯎꯝꯗꯨꯝ ꯁꯥꯏ ꯑꯩꯁ ꯁꯥꯕꯅ ꯂꯣꯏꯔꯦ ꯍꯣꯏ ꯅꯣꯡ
ꯑꯣ ꯑꯣ ꯑꯣ
ꯅꯨꯄꯥꯏꯂꯩꯇꯦ
ꯍꯧꯖꯤꯛ ꯍꯧꯖꯤꯛꯀꯥꯟꯁꯦ ꯁꯥꯕꯅ ꯁꯥꯕꯅ ꯂꯣꯏꯔꯦ
ꯑꯗꯨꯅꯦ ꯃꯤ ꯁꯤꯔꯒꯅꯤ
ꯁꯥꯃꯟꯗꯅ
ꯍꯣꯏ
ꯑꯗꯤ ꯍꯥꯑ
ꯀꯔꯤ ꯀꯔꯤ ꯏꯟꯁꯥꯡꯅ ꯆꯥꯕ꯭ꯔꯥ ꯍꯧꯖꯤꯛꯀꯥꯟ ꯑꯩꯈꯣꯏ ꯔꯣꯝꯗꯥꯑꯥ
ꯑꯥꯁ ꯍꯧꯖꯤꯛꯀꯥꯟ ꯁꯦ ꯄꯪ ꯈꯪꯗꯦꯗ ꯄꯪꯆꯥꯗ ꯑꯗꯨꯝ ꯆꯥꯏꯑꯦ
ꯑꯥ ꯑꯩꯈꯣꯏꯁꯨ ꯑꯥ ꯌꯥꯝꯕꯅ ꯁꯧꯒ꯭ꯔꯤ ꯆꯥꯏꯑꯦ
ꯑꯠꯆꯥ ꯁꯧꯒ꯭ꯔꯤꯗꯤ ꯍꯥꯎꯔꯝꯒꯅꯤꯗ
ꯁꯧꯒ꯭ꯔꯤ ꯍꯧꯋꯦ ꯍꯧꯖꯤꯛꯀꯥꯟ ꯁꯥꯕ ꯃꯇꯝꯗ ꯁꯧꯒ꯭ꯔꯤ ꯆꯥꯕ ꯀꯣ
ꯍꯣꯏ ꯑꯗꯨꯒ ꯁꯤꯡꯖꯨ ꯑꯃ ꯇꯧꯔꯛꯎꯀꯣ ꯎꯝ
ꯍꯛꯆꯥꯡꯗꯤ ꯅꯨꯡꯉꯥꯏꯕꯅꯦ
ꯎꯝ ꯅꯨꯡꯉꯥꯏꯔꯝꯒꯅꯤ ꯑꯠꯁꯥ ꯑꯠꯁꯥ ꯐꯩꯌꯦ ꯐꯩꯌꯦ ꯍꯤꯡꯅ ꯆꯝꯕ ꯆꯥꯕꯅ ꯐꯩꯗꯖꯒ
ꯎꯝ ꯁꯥꯒ ꯑꯣꯛꯁꯥ ꯈꯣꯏ ꯆꯥꯕ꯭ꯔꯥ ꯅꯣꯏꯁꯨ
ꯍꯣꯏ ꯑꯩꯈꯣꯏꯁꯨ ꯃꯔꯛ ꯃꯔꯛꯇ ꯆꯥꯏ
ꯎꯪ ꯃꯃꯜ ꯇꯥꯡꯕ꯭ꯔꯥ ꯅꯣꯏꯔꯣꯝꯗ
ꯑꯩꯈꯣꯏꯔꯣꯝꯗꯣ ꯎꯝ ꯃꯃꯜ ꯀꯥꯕꯅꯦ
ꯑꯣ
ꯅꯣꯏꯔꯣꯝꯗꯗꯤ
ꯃꯃꯜ ꯌꯥꯝ ꯇꯥꯡꯉꯦ ꯑꯩꯈꯣꯏꯁꯨ ꯃꯄꯜꯗꯁꯨ ꯑꯗꯨ ꯍꯥꯟꯅꯗꯤ ꯃꯌꯥꯡꯈꯣꯏ ꯂꯩꯕ ꯃꯇꯝ ꯃꯌꯥꯡꯈꯣꯏꯀꯣ ꯌꯥꯝꯕꯅ ꯆꯥꯗꯕꯅꯤꯕ ꯑꯗꯨ ꯑꯩꯈꯣꯏꯒꯤ ꯃꯤ ꯌꯥꯝꯕꯒꯤꯁꯤꯗ ꯍꯧꯖꯤꯛꯀꯥꯟꯗꯤ ꯑꯗꯨꯝ ꯑꯩꯈꯣꯏꯅ ꯆꯥꯕꯒꯤ ꯃꯔꯨꯞ ꯑꯣꯏꯔꯒ ꯁꯨꯃꯥꯏꯟ ꯆꯥꯕꯒꯤꯀꯣ ꯃꯈꯣꯏꯁꯨ ꯆꯥꯕ ꯍꯧꯈ꯭ꯔꯦ ꯑꯗꯨ ꯃꯟ ꯇꯥꯡꯉꯣꯏ
ꯑꯆꯥꯁꯦ ꯎꯝ ꯎꯝ ꯃꯤ ꯌꯥꯝꯅ ꯆꯥꯔꯛꯄꯒꯤ
ꯍꯣꯏ
ꯑꯆꯥ
ꯍꯥꯟꯅꯗꯤ ꯅꯨꯄ ꯌꯥꯝꯗꯦꯕꯀꯣ
ꯑꯥ ꯑꯥ
ꯍꯧꯖꯤꯛꯀꯥꯟꯗꯤ ꯌꯥꯝꯅ ꯃꯃꯟ ꯀꯥꯈ꯭ꯔꯕꯅꯦ
ꯎꯝ ꯎꯝ ꯃꯌꯥꯡ ꯃꯌꯥꯡ ꯍꯣꯏꯁꯨ ꯆꯥꯕ꯭ꯔ ꯃꯣꯏ
ꯎꯝ ꯆꯥꯕꯅꯦ ꯍꯧꯖꯤꯛꯀꯥꯟꯗꯤ ꯃꯈꯣꯏꯁꯨ ꯆꯥꯕ ꯍꯧꯈ꯭ꯔꯦ
ꯍꯣꯏ ꯍꯣꯏ ꯆ
ꯅꯨꯡꯁꯥ ꯁꯥꯃꯟꯕꯒꯤ ꯃꯄꯥꯟ ꯊꯣꯛꯅꯉꯥꯏꯁꯨ ꯇꯥꯟꯕ ꯑꯗꯨ
ꯑꯗꯨꯅꯦ ꯑꯆꯥ ꯎꯝ ꯑꯁ ꯁꯥꯕꯁꯦ ꯎꯄꯥꯥꯏ ꯂꯩꯇꯦ ꯍꯧꯖꯤꯛꯀꯥꯟ
ꯎꯝ
ꯇꯥꯜꯂꯦ
ꯇꯥꯜꯂꯦ ꯎꯝ ꯑꯩ ꯌꯨꯝꯗ ꯂꯩꯕ ꯅꯨꯡꯉꯥꯏꯒꯅꯤꯅꯦ
ꯍꯣꯏ ꯑꯩꯈꯣꯏꯁꯦ ꯍꯣꯁꯇꯦꯜꯗ ꯂꯩꯕꯒꯤ ꯌꯨꯝ ꯌꯥꯝ ꯃꯤꯁ ꯇꯧꯋꯦ ꯍꯧꯖꯤꯛ ꯍꯧꯖꯤꯛꯁꯦ
ꯑꯁ ꯇꯧꯔꯝꯒꯅꯤ ꯑꯗꯨꯗꯤ ꯀꯔꯤ ꯀꯔꯤ ꯀꯔꯤ ꯑꯦꯟꯁꯥꯡ ꯄꯤꯕ꯭ꯔꯥ ꯅꯣꯏꯗ
ꯍꯥ ꯑꯈꯣꯏꯒꯤꯁꯦ ꯈꯪꯗꯦ ꯄꯩꯁꯥꯗꯤ ꯀꯔꯦ ꯌꯦꯟ ꯁꯥꯡꯗꯤ ꯍꯧꯎꯇꯦ
ꯋꯥ ꯋꯥꯕꯅꯦ ꯃꯤ ꯃꯤꯒꯤ ꯃꯤꯒꯤ ꯀꯥꯗ ꯂꯩꯕꯗꯣ ꯋꯥꯕꯅꯦ
ꯑꯗꯨꯅꯦ ꯑꯗꯨꯅꯦ ꯎꯝ
ꯑꯦꯟꯁꯥꯡꯁꯨ ꯃꯈꯣꯏꯅ ꯄꯤꯕꯀꯣ ꯍꯧꯔꯁꯨ ꯍꯧꯗ꯭ꯔꯁꯨ ꯆꯥꯒꯗꯕꯅꯤꯅ ꯎꯝ ꯅꯍꯥꯟ ꯑꯩꯁꯨ ꯑꯉꯥꯡ ꯃꯇꯝꯗ ꯂꯩꯔꯝꯃꯦ
ꯑꯆꯥ ꯍꯣꯁꯇꯦꯜꯗ
ꯍꯣꯏ ꯆꯥꯅꯤꯡꯗ꯭ꯔꯁꯨ ꯑꯗꯨꯝ ꯆꯥꯒꯗꯕ
ꯑꯗꯨꯅꯦ ꯑꯗꯨꯅꯦ
ꯎꯄꯥꯏ ꯂꯩꯇꯦ ꯄꯣꯠ ꯆꯩ ꯃꯃꯟ ꯇꯥꯡꯂꯛꯄꯒꯤꯀꯣ ꯍꯧꯖꯤꯛꯀꯥꯟꯗꯤ ꯏꯟꯁꯥꯡ ꯅꯥꯄꯤꯕꯥꯎ ꯃꯃꯟ ꯇꯥꯡꯈ꯭ꯔꯦ ꯌꯥꯗꯔꯦ
ꯎꯝ
ꯄꯥꯏ ꯂꯩꯇꯦ
ꯃꯅꯤꯄꯨꯔꯒꯤ ꯑꯩꯈꯣꯏꯒꯤ ꯂꯝꯒꯤ ꯀꯔꯤꯅꯣ ꯆꯥꯛ ꯏꯟꯁꯥꯡ ꯀꯣ
ꯑꯥ ꯑꯥ
ꯑꯦꯟꯁꯥꯡꯈꯣꯏ ꯅꯤꯡꯁꯤꯡꯉꯤ ꯑꯁꯤ ꯃꯄꯥꯟꯗꯗꯤ ꯑꯗꯨꯝ ꯐꯪꯗꯦꯕꯀꯣ ꯐꯪꯈ꯭ꯔꯁꯨ ꯑꯩꯈꯣꯏꯒꯤ ꯑꯩꯈꯣꯏꯒꯤ ꯗꯨꯀꯥꯟ ꯈꯣꯏꯁꯨ ꯂꯩꯌꯦ ꯑꯗꯨꯕꯨ ꯃꯃꯜꯁꯦ ꯌꯥꯝ ꯀꯥꯏꯕ ꯃꯃꯜ ꯌꯥꯝ ꯇꯥꯡꯉꯦꯕ ꯑꯁꯤꯗꯗꯤ ꯎꯝ꯫ ꯈꯤꯇꯥꯡ ꯑꯣꯏꯔ ꯎꯝ ꯍꯣꯏ꯫ ꯈꯤꯇꯪ ꯑꯣꯏꯔꯒ ꯑꯗꯨꯝ ꯃꯃꯜꯁꯦ ꯑ ꯀꯔꯤ ꯍꯥꯏꯒꯦꯔꯥ ꯀꯨꯟꯊ꯭ꯔꯥ ꯀꯣ ꯑꯁꯤꯒꯨꯝꯕꯅꯤ ꯃꯃꯜ ꯎꯝꯕ꯭ꯔꯣꯛꯁꯨ ꯑꯃ ꯑꯃꯗ ꯇꯔꯥ ꯑꯃꯗ ꯇꯔꯥꯅꯤ ꯑꯩꯈꯣꯏꯔꯣꯝꯗꯗꯤ꯫
ꯇꯜꯂꯦ꯫
ꯌꯥꯝ ꯇꯥꯡꯕꯅꯦ꯫
ꯍꯣꯏ ꯃꯄꯥꯟꯗꯤ ꯃꯤꯅ ꯄꯥꯛꯁꯨ ꯊꯥꯅꯗꯕꯤꯒꯤꯀꯣ
ꯎꯝ
ꯎꯝ ꯂꯧꯕꯨꯛ ꯃꯅꯥꯛꯒꯨꯝꯕ ꯂꯩꯕ ꯃꯤꯅꯗꯤ ꯊꯥꯔꯝꯅꯤ ꯑꯗꯨꯕꯨ꯫
ꯃꯣꯏꯒꯤ ꯑꯗꯨꯝ ꯎꯝ ꯑꯗꯨꯝ ꯇꯧꯋꯦ꯫ ꯃꯃꯜ ꯌꯥꯝ ꯀꯥꯕꯅꯤ ꯃꯃꯜ ꯌꯥꯝ ꯇꯥꯡꯕꯅꯤ꯫
ꯑꯗꯨ ꯎ ꯃꯨꯔꯣꯛ ꯎꯝ ꯋꯥꯕꯅꯦ꯫ ꯑꯗꯨ ꯑꯣꯏꯔꯁꯨ ꯃꯃꯜ ꯇꯥꯡꯂꯁꯨ ꯎꯃꯣꯔꯣꯛꯇꯤ ꯑꯗꯨꯝ ꯆꯥꯅꯤꯡꯕꯒꯤꯀꯣ꯫
ꯍꯣꯏ ꯍꯣꯏ ꯎꯄꯥꯏ ꯂꯩꯇꯗꯤ ꯃꯔꯣꯛ ꯌꯥꯎꯗꯗꯤ ꯍꯤꯟꯁꯥꯡ ꯍꯥꯎꯇꯦ꯫
ꯍꯣꯏ ꯃꯟ ꯇꯥꯡꯈ꯭ꯔꯁꯨ ꯑꯗꯨꯝ ꯂꯧꯋꯦ ꯂꯧꯔꯒ ꯑꯗꯨꯝ ꯆꯥꯕꯅꯤ ꯑꯩꯈꯣꯏꯁꯦ꯫
ꯑꯆꯥ ꯑꯆꯥ ꯑꯗꯨꯗꯤ ꯐꯩ꯫
ꯎꯝ
ꯀꯔꯤ ꯎꯄꯥꯏ ꯃꯣꯔꯣꯛ ꯌꯥꯎꯗ꯭ꯔꯗꯤ ꯌꯦꯟꯁꯥꯡ ꯆꯥꯛ ꯌꯦꯟꯁꯥꯡꯁꯨ ꯍꯥꯎꯇꯦ꯫
ꯍꯣꯏ
ꯑꯗꯨꯅ ꯎꯄꯥꯏ ꯂꯩꯇꯦ꯫
ꯆꯝꯐꯨꯠ ꯏꯟꯁꯥꯡ ꯈꯣꯏꯁꯨ ꯑꯗꯨꯝ ꯑꯩꯈꯣꯏ ꯀꯩꯅꯣ ꯇꯧꯗ꯭ꯔꯗꯤ ꯍꯥꯎꯗꯦꯅ
ꯑꯗꯨꯅꯦ ꯍꯣꯏ ꯎꯝ ꯎꯝ꯫
ꯑꯗꯨꯒꯤ
ꯀ꯭ꯔꯤ ꯏꯟꯁꯥꯡ ꯊꯣꯡꯉꯥꯏꯔꯣ ꯉꯁꯤ ꯍꯣꯏ ꯍꯧꯖꯤꯛꯇꯤ ꯅꯪ꯫
ꯍꯧꯖꯤꯛꯇꯤ ꯑꯥ ꯗꯥꯜ ꯏꯟꯁꯥꯡ ꯊꯣꯡꯒꯦ ꯉꯁꯤꯗꯤ꯫
ꯆꯥꯎ ꯆꯥꯎ ꯗꯥꯜꯁꯨ ꯍꯥꯎꯕꯅꯦ꯫
ꯅꯨꯡꯗꯥꯡꯗ ꯑꯩꯈꯣꯏ ꯁꯥ ꯊꯣꯡꯈ꯭ꯔꯕꯤꯀꯣ꯫
ꯑꯠꯁꯥ
ꯍꯧꯖꯤꯛꯇꯤ ꯗꯥꯥꯜ ꯑꯣꯏꯅ ꯗꯥꯥꯜꯒ ꯑꯥꯂꯨ ꯆꯥꯒꯦ ꯊꯣꯡꯒꯦ ꯑꯗꯣ ꯗꯥꯥꯜꯒꯀꯣ꯫
ꯎꯝ ꯎꯝ
ꯑꯩ ꯁꯥꯃꯟꯕꯅ ꯏꯟꯁꯥꯡꯁꯨ ꯊꯣꯡꯅꯤꯡꯗ꯭ꯔꯦꯅꯦ꯫
ꯗꯨꯅꯦ ꯑꯁ ꯒ꯭ꯌꯥꯁꯒꯨꯝꯕ ꯁꯤꯖꯤꯟꯅꯔꯁꯨ ꯃꯩ ꯑꯗꯨꯝ ꯍꯤꯠ ꯂꯥꯛ ꯄꯅꯤꯅ ꯀꯣ
ꯍꯣꯏ
ꯁꯥꯔꯝꯒꯅꯤ ꯌꯥꯝꯅ ꯇꯜꯂꯦ ꯫
ꯑꯩꯈꯣꯏꯗꯤ ꯑꯁꯤꯗ ꯃꯃꯟ ꯀꯥꯈ꯭ꯔꯕꯒꯤ ꯑꯥ ꯆꯍꯤ ꯑꯃ ꯁꯨꯔꯦ ꯄꯥꯏꯗꯕꯗꯣ ꯫ ꯑꯇꯩꯅ ꯄꯥꯏꯑ‌ꯦꯕ ꯎꯝ ꯫
ꯑꯨ ꯃꯃꯥꯟ ꯌꯥꯝ ꯇꯥꯡꯕ꯭ꯔꯣ?
ꯍꯥꯥ
ꯃꯃꯟ ꯌꯥꯝ ꯇꯥꯡꯕ꯭ꯔꯣ?
ꯑꯩ ꯑꯃ ꯌꯥꯝ ꯇꯥꯡꯈ꯭ꯔꯕꯅꯤ ꯫
ꯑꯣ
ꯑꯗꯨꯒꯤ ꯚꯥꯏ ꯍꯧꯖꯤꯛꯀꯥꯟꯗꯤ ꯆꯍꯤ ꯑ ꯑꯃ ꯆꯍꯤ ꯑꯃ ꯅꯠꯇꯦ ꯫ ꯎꯝ ꯊꯥ ꯑꯃ ꯀ‌ꯣ ꯫
ꯑꯥꯎ
ꯊꯥ ꯑꯃ ꯄꯥꯏꯗ꯭ꯔꯦ ꯑꯩꯈꯣꯏꯗꯤ ꯫
ꯈꯨꯨꯏꯁ ꯀꯨꯏꯌ‌ꯦꯅ‌ꯦ ꯑꯗꯨꯗꯤ ꯫
ꯀꯨꯏꯈ꯭ꯔꯦ ꯃꯃꯟ ꯈꯔ ꯍꯣꯡꯕ ꯃ ꯇꯝꯗ ꯑꯗꯨꯝ ꯄꯥꯏ ꯄꯥꯏꯔꯒꯦ ꯑꯃꯨꯛꯀ ꯀꯣ ꯫
ꯑ‌‌ꯣꯑꯣ ꯑꯗꯨꯅꯤ ꯑꯗꯨꯅꯤ ꯫
ꯄꯥꯏꯕ ꯌꯥꯗ꯭ꯔ‌ꯦ ꯫
ꯎꯝ ꯑꯄꯥꯏ ꯂꯩꯇ‌ꯦ ꯫
ꯎꯝ ꯑꯦꯟꯁꯥꯡꯒꯨꯝꯕ ꯇꯥꯡꯕ꯭ꯔꯥ ꯅꯣꯏꯒꯤ?
ꯍꯣꯏ ꯑꯗꯨꯝ ꯇꯥꯡꯉꯦ ꯑꯗꯨ ꯑꯣꯏꯔꯁꯨ ꯌꯥꯝ ꯇꯥꯡꯕ ꯑꯣꯏꯗꯦ ꯫
ꯑꯥ ꯑꯩꯈꯣꯏꯒꯤ ꯌꯨꯝꯗ ꯂꯩꯕ꯭ꯔꯥ ꯑꯩꯈꯣꯏꯒꯤ ꯂꯨꯝ ꯎꯝ ꯂꯩ ꯕ꯭ꯔꯥ ꯑꯉꯥꯡꯁꯨ ꯃꯄꯥꯟꯗ ꯂꯩꯕ꯭ꯔꯥ ꯅꯠꯇ꯭ꯔꯒ
ꯍꯣꯏ ꯃꯄꯥꯟꯗ ꯑꯗꯨꯝ ꯂꯩꯕꯅꯦ ꯫
ꯑ‌ꯣ ꯃꯄꯥꯟꯗ ꯂꯩꯕꯁꯨ ꯑꯁ ꯌꯨꯝ ꯍꯣꯏ ꯃꯄꯥꯟꯗ ꯂꯩꯕꯁꯨ ꯌꯨꯝ ꯅꯤꯡꯁꯤꯡꯉꯤꯀꯣ ꯫
ꯎꯝ ꯎꯝ ꯗꯨꯅꯦ ꯫
ꯃꯤꯁ ꯇꯧꯔꯝꯒꯅꯤꯀꯣ ꯌꯥꯝꯅ ꯫ ꯃꯤꯁ ꯇꯧꯕꯅꯦ ꯌꯨꯝꯁꯦ ꯄꯥꯏ ꯂꯩꯇ‌ꯦ ꯎꯝ ꯫
ꯁꯪꯁꯥꯔꯁꯦ ꯁꯨꯃꯥꯏ ꯃꯄꯥꯟ ꯊꯣꯛꯗ꯭ꯔꯗꯤ ꯎꯄꯥꯏ ꯂꯩꯇ‌ꯦꯅ ‌꯫
ꯗꯨꯅꯦ ꯗꯨꯅꯦ ꯍꯧꯖꯤꯛ ꯃꯇꯝꯗꯤꯀꯣ ꯫
ꯍꯣꯏ ꯌꯨꯝꯗ ꯂꯩꯔꯁꯨ ꯀꯥꯟꯅꯗꯦꯕ ꯫
ꯗꯨꯅꯦ ꯗꯨꯅ‌ꯦ ꯀ꯭ꯔꯤꯁꯨ ꯇꯧꯉꯥꯏꯁꯨ ꯂꯩꯇ‌ꯦ ꯌꯨꯝ ꯊ‌ꯣꯛꯑꯁꯨ ꯫
ꯎꯝ
ꯌꯨꯝꯗ ꯐ꯭ꯔꯤ ꯂꯩꯗꯧ ꯁꯔꯨꯛꯄꯨꯗꯤ ꯊꯕꯛ ꯆꯠꯄꯅ ꯕꯦꯁ ꯑꯣꯏꯌꯦ ꯫
ꯍꯣꯏ ꯑꯗꯨꯝ ꯇꯧꯋꯦ ꯫
ꯗꯨꯅ ꯐꯩ ꯍ‌ꯣꯏ ꯫
ꯎꯝ ꯅꯈꯣꯏ ꯂꯩꯕ ꯃꯐꯝꯗ ꯑꯩꯈꯣꯏꯒꯤ ꯃꯤ ꯌꯥꯝꯕ꯭ꯔꯥ?
ꯍꯣꯏ ꯑꯩꯈꯣꯏꯒꯤ ꯃꯤꯌꯥꯝ ꯌꯥꯝꯃꯦ
ꯑꯥ ꯑꯗꯨꯗꯤ ꯅꯨꯡꯉꯥꯏꯔꯝꯒꯅꯤ ꯑꯩꯈꯣꯏꯒꯤ ꯃꯤ ꯌꯥꯝꯂꯗꯤ
ꯍꯣꯏ ꯑꯀꯨꯏꯒꯤ ꯃꯤ ꯃꯁꯦꯟ ꯂꯨꯝꯅꯕ ꯂꯩꯃꯤꯅꯀꯣ
ꯎꯝ
ꯅꯨꯡꯉꯥꯏꯌꯦ ꯑꯗꯨꯝ
ꯑꯈꯣꯏꯒꯤ ꯀꯩꯅꯣ ꯀꯥꯒꯤ ꯀꯔꯤꯔꯥ ꯃꯄꯨꯡ ꯀꯔꯤ ꯍꯥꯏꯈꯤꯕ꯭ꯔꯥ ꯃꯥꯒꯤ ꯁꯦ ꯑꯩꯈꯣꯏꯒꯤ ꯃꯤꯔꯥ ꯅꯠꯇ꯭ꯔꯒ ꯑꯇꯩꯒꯤ ꯃꯤꯔꯥ
ꯍꯣꯏ ꯑꯩꯈꯣꯏꯒꯤ ꯃꯤꯅꯦ
ꯑꯥ ꯑꯥ
ꯅꯨꯡꯉꯥꯏꯕꯅꯦ ꯑꯗꯨꯝ
ꯑꯥ ꯅꯨꯡꯉꯥꯏꯒꯅꯤ
ꯎꯝ ꯑꯈꯣꯏ ꯃꯁꯦꯟꯅꯦꯅ ꯀꯣ ꯑꯗꯨꯝ
ꯍꯣꯏ ꯍꯣꯏ ꯎꯝ ꯎꯝ
ꯑꯗꯨꯅ ꯑꯩꯕꯨ ꯌꯥꯝ ꯅꯨꯡꯉꯥꯏꯕꯣ ꯅꯠꯇ꯭ꯔꯒ ꯈꯖꯤꯛꯈꯛꯇ ꯅꯨꯡꯉꯥꯏꯕ꯭ꯔꯣ
ꯍꯧꯖꯤꯛꯔꯥ
ꯍꯣꯏ
ꯑꯗꯨꯝ ꯅꯨꯡꯉꯥꯏꯕꯅꯦ ꯑꯁꯤ ꯃꯄꯥꯟꯗꯁꯨ ꯁꯥꯕ ꯃꯇꯝꯗꯤ ꯈꯔꯗꯤ ꯋꯥꯏꯑꯦ ꯑꯗꯨꯕꯨ ꯅꯨꯡꯉꯥꯏꯕꯔ꯭ꯤ ꯅꯨꯡꯉꯥꯏꯕꯅꯤ ꯀꯣꯏꯕ ꯃꯐꯝ ꯀꯣꯏꯕ ꯃꯐꯝ ꯃꯄꯟꯗꯗꯤ ꯌꯥꯝꯃꯦꯅꯀꯣ
ꯍꯣꯏ ꯍꯣꯏ ꯗꯨꯕꯨꯗꯤ ꯎꯝ ꯎꯝ
ꯑꯩꯈꯣꯏꯒꯤ ꯃꯐꯝꯗꯗꯤ ꯀꯣꯏꯕ ꯃꯐꯝ ꯌꯥꯝꯗꯦꯕ
ꯍꯣꯏ ꯅꯨꯡꯉꯥꯏꯔꯝꯃꯅꯤ
ꯎꯝ ꯃꯔꯨꯞꯈꯣꯏ ꯑꯗꯨꯝ ꯂꯩꯃꯤꯟꯅꯝꯂꯒ ꯑꯗꯨꯝ ꯀꯣꯏꯕ ꯅꯨꯡꯉꯥꯏꯕꯅꯤ ꯃꯄꯥꯟꯗꯗꯤ
ꯍ ꯍꯣꯏ ꯑꯗꯨꯕꯨꯗꯤ ꯎꯝ
ꯁꯥꯕꯨꯗꯤ ꯁꯥꯏ ꯑꯗꯨꯒꯤ ꯈꯔ ꯎꯝ ꯄꯨꯡ ꯑꯍꯨꯝ ꯃꯔꯤꯗ ꯃꯄꯥꯟ ꯊꯣꯛꯄ ꯃꯇꯝꯗꯗꯤꯀꯣ ꯑꯗꯨꯝ ꯅꯨꯡꯉꯥꯏꯌꯦ
ꯑꯁ ꯅꯨꯡꯉꯥꯏꯔꯝꯒꯅꯤ ꯅꯣꯏꯔꯣꯝꯗꯗꯤ ꯀꯣꯏꯉꯥꯏꯁꯨ ꯑꯗꯨꯝ ꯑꯍꯤꯡ ꯑꯃꯗꯤ ꯌꯥꯝꯅ ꯊꯣꯛꯅꯕꯅꯤꯅ ꯀꯣ
ꯎꯝ
ꯎꯝ
ꯑꯈꯣꯏꯒꯤ ꯃꯅꯥꯛꯇꯁꯨ ꯀꯣꯏꯕ ꯃꯐꯝꯗꯣ
ꯎꯝ ꯎꯝ
ꯑꯩꯈꯣꯏꯒꯤ ꯃꯅꯥꯛꯇꯁꯨ ꯂꯥꯞꯇꯦ ꯑꯩꯈꯣꯏꯒꯤ ꯃꯅꯥꯛꯇ ꯑꯗꯨꯝ ꯂꯩꯌꯦ ꯑꯗꯨ ꯑꯃ ꯂꯩꯕ ꯐꯖꯕꯒꯨꯝ
ꯑꯆꯥ
ꯑꯗꯨ ꯃꯤꯈꯣꯏꯗꯤ ꯑꯁ ꯄꯩꯁꯥ ꯐꯖꯅ ꯆꯠꯀꯅꯤ ꯑꯥ ꯑꯥꯗꯒꯤ ꯑꯗꯨꯝ ꯀꯣꯏꯕ ꯂꯥꯛꯑꯦꯕ ꯑꯩꯈꯣꯏ ꯃꯅꯥꯛꯇ ꯂꯩꯕ ꯃꯐꯝꯗꯣ ꯎꯝ ꯐꯖꯕ ꯃꯐꯝꯗꯣ ꯑꯗꯨ ꯎꯝ ꯑꯩꯈꯣꯏꯗꯤ ꯑꯗꯨꯝ ꯑꯩꯈꯣꯏꯒꯤ ꯈꯨꯠꯇ ꯑꯗꯨꯝ ꯆꯠꯄ ꯌꯥꯏꯕ ꯇꯔꯥꯒꯨꯝꯕ ꯎꯝ ꯃꯥꯒꯤ ꯂꯝꯕꯤꯁꯦ ꯑꯗꯨꯝ ꯂꯞ ꯂꯞꯄꯒꯤ ꯀ꯭ꯔꯤ ꯍꯥꯏꯒꯦꯔꯥ ꯅꯛꯄꯒꯤꯀꯣ
ꯎꯝ ꯎꯝ
ꯑꯗꯨꯒꯤ ꯎꯝ
ꯅꯨꯡꯉꯥꯏꯔꯝꯒꯅꯤ ꯑꯗꯨ ꯑꯗꯨꯝ
ꯎꯝ ꯑꯁ ꯉꯁꯤꯁꯦ ꯃꯄꯥꯟ ꯊꯣꯛꯔꯗꯤ ꯑꯁ ꯒꯥꯔꯤ ꯁꯥꯡꯕꯗꯣ ꯑꯃꯨꯛꯀ ꯇꯣꯡꯕ ꯇꯥꯕ
ꯑꯣ ꯒꯥꯔꯤꯗꯨ
ꯍꯣꯏ ꯑꯩꯈꯣꯏꯗꯤ ꯒꯥꯔꯤ ꯁꯥꯡꯕ ꯈꯛꯇ ꯇꯣꯡꯉꯦꯕ ꯎꯝ ꯒꯥꯔꯤ ꯁꯪꯕ ꯇꯣꯡ ꯎꯝ